ꯎꯝ ꯍꯜꯂꯣ
ꯇꯥꯏꯌꯦ ꯇꯥꯏꯌꯦ
ꯑꯗꯣ ꯑ ꯀꯩꯗꯧ ꯕꯤꯔꯤꯒꯦ
ꯀꯩꯗꯧ ꯀꯩꯗꯧꯔꯝꯃꯤꯅꯣ
ꯑꯁ ꯁꯨꯝ ꯐꯝꯃ ꯂꯩꯗ ꯅꯨꯡꯁꯥ ꯊꯣꯛꯂꯛꯄꯒꯤ ꯄꯣꯊꯥꯔ ꯂꯩꯌꯦ ꯅꯣꯏꯗꯤ
ꯑꯩꯖꯨ ꯍꯣꯏ ꯅꯨꯡꯁꯥꯥꯁꯦ ꯈꯔ ꯁꯥꯕꯅꯤꯅ ꯄꯣꯊꯥꯔꯤꯌꯦ ꯑꯗꯨꯝ ꯈꯔ ꯃꯔꯨꯝꯗ
ꯀꯩ ꯊꯕꯛ
ꯑꯩꯔꯣ ꯌꯨꯝꯒꯤ ꯊꯕꯛ ꯇꯧꯔꯝꯕꯅꯤꯗ ꯌꯨꯝ ꯈꯔ ꯊꯕꯛ ꯏꯪꯈꯥꯡ ꯂꯣꯏꯁꯤꯜꯂꯝꯕꯅꯤ ꯍꯧꯖꯤꯛꯄꯨꯗꯤ ꯀꯩꯁꯨ ꯇꯧꯗꯦ ꯅꯣꯏꯗꯤ
ꯑꯩꯒꯤ ꯂꯕꯨꯛꯇꯒꯤ ꯍꯜꯂꯛꯄ ꯂꯧ ꯂꯤꯡꯕ ꯍꯣꯏ ꯌꯦꯡꯕ ꯆꯠꯂꯤꯅꯦ ꯍꯣꯏ
ꯑꯦ ꯌꯦꯡꯕ ꯂꯤꯡ ꯂꯤꯡꯕꯗꯤ ꯍꯩꯇꯕ꯭ꯔꯣ
ꯑꯦ ꯍꯩꯌꯦ ꯍꯩꯕꯕꯨꯗꯤ ꯑꯗꯨ ꯏꯃꯥ ꯍꯣꯏꯅ ꯂꯣꯏꯅ ꯅꯠꯇꯦ ꯍꯩꯌꯦ ꯍꯩꯕꯕꯨꯗꯤ ꯌꯥꯝꯅ ꯍꯩꯕꯗꯤ ꯅꯠꯇꯦ ꯑꯗꯨ ꯍꯩꯕꯕꯨꯗꯤ ꯍꯩꯌꯦ ꯑꯗꯨ ꯃꯣꯏ ꯂꯤꯡꯅꯕ ꯃꯤ ꯌꯥꯝ ꯌꯥꯎꯔꯛꯄ ꯑꯗꯨꯒꯤ
ꯑꯣ ꯃꯤꯅꯦꯛꯄ
ꯍꯣꯏ ꯑꯩꯈꯣꯏꯒꯤ ꯂꯧ ꯅꯠꯇꯦ ꯑꯩꯈꯣꯏ ꯑ ꯑꯩꯈꯣꯏ ꯃꯥꯝꯃꯍꯣꯏꯒꯤꯅꯦꯕ ꯑꯗꯨ ꯃꯣꯏꯅ ꯌꯦꯡꯁꯤꯟꯕ ꯂꯥꯛꯑꯣ ꯌꯦꯡꯕ ꯂꯥꯛꯑꯣ ꯍꯥꯏꯔꯤꯕ ꯑꯗꯨꯒꯤ ꯌꯦꯡꯕ
ꯑꯣ ꯑꯦ ꯑꯗꯨꯗꯤ ꯅꯪꯖꯨ ꯃꯇꯦꯡ ꯄꯥꯡꯊꯣꯛꯎ ꯌꯥꯗ꯭ꯔꯣ
ꯑꯗꯨ ꯈꯔꯗꯤ ꯂꯧꯍꯣꯟꯒꯨꯝꯕ ꯀꯩ ꯀꯩꯒꯨꯝꯕꯗꯤ ꯄꯥꯏꯕ ꯈꯣꯠꯇꯦ ꯂꯣꯏꯅ ꯑꯗꯨ ꯂꯤꯡꯕꯗꯤ ꯌꯥꯎ ꯎꯗ꯭ꯔꯦ
ꯏꯁꯤꯡꯗꯤ ꯃꯔꯥꯡ ꯀꯥꯏꯕ꯭ꯔꯣ ꯑꯗꯣꯝꯗꯗꯤ
ꯑꯗꯨꯗꯤ ꯑ ꯂꯣꯏ ꯂꯣꯏꯅꯈ꯭ꯔꯦ ꯑꯩꯈꯣꯏ ꯉꯁꯤ ꯔꯥ ꯈꯪꯗꯦ ꯂꯣꯏꯅ ꯂꯣꯏꯁꯤꯟꯈ꯭ꯔꯕ ꯃꯥꯜꯂꯦ ꯑꯩꯈꯣꯏ
ꯅꯍꯥꯟ ꯍꯞꯇꯥꯅ ꯑꯅꯝꯕꯅ ꯂꯣꯏꯁꯤꯟꯈ꯭ꯔꯦ
ꯎꯝ ꯑꯗꯣ ꯍꯧꯖꯤꯛ ꯂꯣꯏꯅꯕ ꯃꯇꯝ ꯌꯧꯔꯛꯑꯕꯅꯤꯗ ꯍꯧꯖꯤꯛꯇꯤ ꯑꯌꯥꯝꯕ ꯂꯣꯏꯅꯀꯣ
ꯑꯃꯅꯤ ꯅꯣꯏꯔꯣꯝꯗꯤ ꯂꯩꯇꯕ꯭ꯔꯣ ꯂꯧ ꯂꯧꯕꯨꯛꯇꯨ
ꯂꯩꯌꯦ ꯍꯧꯖꯤꯛꯇꯤ ꯑꯁ ꯑꯩꯈꯣꯏꯗꯣ ꯆꯪꯕ ꯌꯥꯗꯕ ꯖꯒꯥꯖꯨ ꯌꯥꯎꯕꯀꯣ ꯑꯗꯨꯒꯤ ꯇꯥꯏꯅꯕꯖꯦ ꯂꯩꯕꯨꯗꯤ ꯂꯩꯌꯦ ꯆꯪꯗꯕ ꯌꯥꯗꯕ ꯖꯒꯥꯗꯣ ꯑꯣꯏꯕꯅꯤꯅ ꯎꯄꯥꯏ ꯂꯩꯇꯕ ꯑꯗꯨꯒꯤ ꯏꯁꯤꯡ ꯏꯁꯤꯡꯗꯣ ꯂꯥꯏꯛ ꯖꯒꯥ ꯏꯁꯤꯡꯗꯣ ꯐꯪꯉꯣꯏꯗꯕ ꯃꯐꯝꯗꯣ ꯏꯁꯤꯡꯒꯤ ꯐꯪꯗꯕ ꯏꯁꯤꯡ ꯈꯔ ꯇꯥꯛ ꯑꯃ ꯃꯐꯝꯗ ꯖꯒꯥ ꯌꯥꯝ ꯅꯨꯡꯉꯥꯏ ꯏꯁꯤꯡ ꯅꯨꯡꯉꯥꯏꯇꯦꯗ
ꯑꯣ ꯑꯩꯈꯣꯏꯔꯣꯝꯗꯗꯤ ꯅꯍꯥꯟ ꯊꯥ ꯑꯃ ꯁꯨꯈ꯭ꯔꯕ ꯃꯥꯜꯂꯦ ꯑꯩꯈꯣꯏꯗ ꯅꯣꯡꯁꯦ ꯑꯗꯨꯝ ꯇꯥꯔ ꯂꯩꯕ ꯑꯗꯨꯒ ꯇꯨꯔꯦꯟꯒꯨꯝꯕꯁꯨ ꯌꯥꯎꯕꯅꯤꯅ ꯏꯁꯤꯡꯕꯨꯗꯤ ꯃꯔꯥꯡ ꯀꯥꯏꯌꯦ ꯁꯤꯗꯗꯤ ꯑꯗꯨꯒꯤ
ꯅꯣꯏꯗꯤ ꯁꯤꯖꯤꯟꯅꯕꯒꯤ ꯏꯁꯤꯡ ꯃꯔꯥꯡ ꯀꯥꯏꯕ꯭ꯔꯥ ꯁꯤꯖꯤꯟꯅꯕꯒꯤꯗꯤ
ꯍꯣꯏ ꯍꯧꯖꯤꯛꯄꯨꯗꯤ ꯎꯝ ꯑꯗꯨ ꯉꯍꯥꯟ ꯈꯪ ꯍꯧꯖꯤꯛꯄꯨꯗꯤ ꯑꯗꯨꯝ ꯌꯥꯔꯤꯗ ꯁꯤꯖꯤꯟꯅꯕꯒꯤꯁꯨ ꯂꯧ ꯁꯨꯅꯕꯒꯤꯁꯨ ꯂꯣꯏꯅ ꯑꯗꯨꯝ ꯁꯨꯅ ꯂꯩ ꯍꯥꯏꯕ ꯇꯥꯔꯦ
ꯑꯗꯨꯗ ꯊꯛꯄꯒꯤꯗꯤ ꯀꯥꯏꯗ ꯇꯧꯋꯤ ꯊꯛꯄꯒꯤꯗꯤ
ꯊꯛꯄꯒꯤꯗꯤ ꯑꯩꯈꯣꯏ ꯑ ꯀꯔꯤ ꯍꯥꯏꯕ꯭ꯔꯥ ꯀꯔꯤ ꯍꯥꯏꯗꯣꯏꯅꯣ ꯈꯪꯗꯦ ꯏꯁꯤꯡ ꯑꯃ ꯊꯣꯛꯐꯝ ꯑꯃ ꯂꯩꯌꯦ ꯑꯗꯨ ꯂꯣꯏꯅ ꯑꯗꯨꯝ ꯈꯨꯟꯒꯤ ꯃꯤꯁꯤꯡꯗꯨ ꯍꯥ
ꯏꯁꯤꯡꯒꯤ ꯊꯣꯛꯐꯝ ꯍꯥꯏꯗꯤ ꯂꯣꯛꯀꯨꯝꯕꯗ꯭ꯔꯣ
ꯑ ꯈꯪꯗꯦ ꯇ ꯃꯊꯛ ꯆꯤꯡ ꯃꯊꯛꯇꯒꯤ ꯇꯥꯕꯣ ꯏꯁꯤꯡꯗꯣ ꯀꯩ ꯀꯧꯗꯣꯏꯅꯣ ꯈꯪꯗꯦ ꯑꯩ
ꯆꯤꯡ ꯏꯁꯤꯡꯗꯣ ꯇꯥꯗꯣꯑꯣ ꯂꯣꯀꯦꯁꯟ ꯍꯥꯏꯅꯩꯌꯦꯕꯀꯣ ꯇ ꯆꯤꯡꯗ ꯇꯥꯣ ꯑꯗꯨꯒꯨꯝꯕꯗ ꯑꯩꯅ ꯊꯄ
ꯎꯝ ꯑꯗꯨꯗꯒꯤ ꯑꯗꯨꯝ ꯊꯛꯑꯦ
ꯑꯦ ꯑꯗꯨꯗꯤ ꯅꯣꯏ ꯐꯤꯜꯇꯔ ꯇꯧꯕꯁꯨ ꯌꯥꯕꯅꯤ ꯑꯗꯨꯗꯤ ꯌꯥꯝ ꯐꯕꯅꯤꯍꯦ
ꯎꯝ ꯃꯥꯅꯦ
ꯑ ꯑꯗꯨꯒꯨꯝꯕꯗꯨꯅꯦ ꯑꯩꯈꯣꯏꯅ ꯊꯛꯅꯤꯡꯉꯤꯁꯦ ꯌꯥꯝ ꯏꯪ ꯇꯤꯛ ꯏꯪ ꯌꯥꯝꯅ ꯑꯥꯏꯁꯀꯨꯝꯅ ꯏꯪꯕꯅꯦ ꯏꯁꯤꯡꯗꯣ ꯌꯥꯝ ꯏꯪ ꯏꯪ ꯂꯥꯎꯔꯒꯣ
ꯎ ꯃꯥꯅꯦ ꯑꯩꯈꯣꯏꯗꯤ ꯆꯤꯡꯗ ꯂꯩꯕꯅꯤꯅ ꯅꯨꯡꯉꯥꯏꯕ ꯍꯥꯏꯕ ꯑꯗꯨꯅꯤꯗꯅ
ꯑꯗꯨꯅꯦ ꯅꯨꯡꯉꯥꯏꯔꯝꯒꯅꯤ ꯑꯗꯨꯝꯕꯁꯨ ꯌꯥꯝ ꯄꯥꯝꯃꯦꯕ ꯑꯗꯨꯝꯕꯒꯤ ꯍꯥꯏꯔꯗꯤ
ꯆꯤꯡ ꯆꯤꯡꯗ ꯂꯩꯕꯒꯤ ꯅꯨꯡꯉꯥꯏꯕ ꯍꯥꯏꯔꯗꯤ ꯀꯩ ꯍꯥꯏꯅꯤ ꯏꯪꯁꯨ ꯏꯪꯉꯤꯗꯣ ꯈꯔ ꯖꯒꯥ ꯖꯒꯥꯗꯤ ꯌꯥꯝꯅꯁꯨ ꯎ ꯋꯥ ꯐꯖꯅ ꯍꯧꯋꯤꯗꯣ
ꯎꯝ
ꯏꯁꯤꯡ ꯏꯁꯤꯡꯁꯨ ꯑꯐ ꯑꯐꯕ ꯏꯁꯤꯡ ꯐꯛꯑꯅꯤ
ꯃꯥꯅꯦ ꯅꯨꯡꯁꯤꯠꯁꯨ ꯐꯖ ꯐꯖꯕ ꯅꯨꯡꯁꯤꯠꯁꯨ ꯐꯖꯕ ꯐꯪꯉꯅꯤ
ꯍꯣꯏ ꯆꯃꯦ ꯆꯃꯦ ꯎꯝ
ꯍꯛꯆꯥꯡ ꯐꯅꯤ ꯐꯒꯦ ꯍꯥꯏꯔꯗꯤ ꯆꯤꯡꯗ ꯂꯩꯕ ꯇꯥꯕ
ꯑꯗꯨꯣ
ꯍꯛꯆꯥꯡ ꯐꯕꯅ ꯂꯟꯅꯤ ꯍꯥꯏꯔꯤꯗꯣ ꯆꯨꯝꯗꯤ ꯆꯨꯝꯕꯖꯥꯠꯅꯤꯍꯦ ꯍꯧꯖꯤꯛ ꯈꯔ ꯑꯍꯟ ꯑꯣꯏꯔꯛꯄꯁꯤꯗ ꯒ꯭ꯌꯥꯟ ꯇꯥꯏ ꯍꯦꯛꯛꯏꯁꯦ ꯑꯉꯥꯡ ꯑꯣꯏꯔꯤꯉꯩꯗꯗꯤ ꯈꯔ ꯒ꯭ꯌꯥꯟ ꯇꯥꯔꯁꯨ ꯚꯥꯞ ꯇꯥꯗꯦ ꯍꯥꯏꯗꯣꯏꯔ ꯈꯪꯗꯦ ꯇꯥꯈ꯭ꯔꯦ ꯚꯥꯞꯁꯨ ꯇꯥꯔꯦ
ꯎꯝ ꯆꯪꯗ ꯇꯥꯔꯦ ꯑꯅꯤꯃꯛ ꯄꯨꯗꯅ ꯀꯦꯕ ꯑꯗꯣ ꯑꯗꯨꯅꯗꯤ ꯏꯟꯁꯥꯡꯗꯤ ꯀꯔꯝꯕꯅ ꯌꯥꯝ ꯇꯧꯅꯔꯤ ꯌꯥꯝ ꯆꯥꯟꯅꯔꯤ
ꯌꯦꯟꯁꯥꯡꯕꯣ ꯑꯦꯟꯁꯥꯡ ꯑ ꯈꯪꯗꯦꯗ ꯑꯗꯨꯝ ꯏꯪꯈꯣꯜꯒꯤ ꯀꯩ ꯌꯨꯝ ꯃꯅꯥꯛꯇ ꯊꯥꯕꯁꯤꯡ ꯀꯔꯤ ꯀꯔꯤ ꯍꯥꯏꯗꯣꯏꯔꯥ ꯍꯧꯖꯤꯛꯇꯤ ꯍꯋꯥꯏ ꯑꯁꯥꯡꯕꯗꯣ ꯑꯗꯨꯒꯤ ꯃꯇꯝ ꯑꯣꯏꯑꯦ ꯑꯗꯨꯒ ꯃꯥꯏꯔꯦꯟ ꯍꯪꯒꯥꯝ ꯑꯗꯨꯒꯨꯝꯕ ꯑꯅꯝꯕ ꯑꯣꯏꯗ ꯍꯧꯖꯤꯛ
ꯍꯥꯏꯗꯤ ꯍꯪꯒꯥꯝ ꯆꯝꯐꯨꯠ ꯍꯪꯒꯥꯝ ꯆꯝꯐꯨꯠꯇꯤ ꯆꯥꯔꯝꯃꯅꯤꯀꯣ
ꯑꯁ ꯆꯝꯐꯨꯗꯤꯤ ꯍꯣꯏꯅꯦ ꯆꯝꯐꯨꯠ ꯕꯨꯗꯤ ꯇꯣꯏꯅ ꯆꯥꯏ ꯅꯨꯡꯇꯤꯒꯤꯕꯨꯗꯤ ꯆꯥꯗꯦꯗ ꯃꯔꯛ ꯃꯔꯛꯇ ꯇꯟꯕꯁꯨ ꯌꯥꯎꯋꯦ ꯍꯥꯏꯕꯗꯤ ꯃꯊꯦꯜꯒꯤ ꯑꯃꯅꯗꯤ ꯑꯩ ꯃꯥꯅꯤ ꯑꯗꯀꯤ ꯃꯔ ꯃꯛꯇ ꯆꯥꯍꯦ ꯈꯥꯃꯦꯟ ꯑꯃꯦꯟ ꯑꯈꯥꯕ ꯑꯗꯨꯒꯨꯝ ꯃꯇꯝ ꯃꯇꯝꯒꯤ ꯌꯦꯟꯁꯥꯡ ꯍꯥꯏ ꯑꯣꯏꯅꯗꯤ
ꯑꯁ ꯅꯪꯗꯤ ꯌꯥꯝ ꯉꯥꯡꯕ ꯐꯠꯅ ꯍꯌꯦꯦ ꯂꯣꯟ ꯉꯇ ꯈꯣꯏꯔꯤꯍꯦ
ꯑꯦꯁ ꯈꯪꯗꯦꯍꯦ ꯅꯪꯅ ꯅꯪꯅ ꯈꯣꯏꯗꯕꯩꯔ ꯑꯩꯅ ꯍꯣꯏꯔꯣꯏꯦ ꯒ꯭ꯌꯥꯟ ꯇ ꯍꯥꯏꯗ꯭ꯔꯤ
ꯑ ꯌꯥꯝ ꯍꯥꯏꯌꯣ
ꯑꯗꯨꯗ ꯍꯩ ꯅꯠꯇꯦ ꯉꯥꯡꯕ ꯍꯩꯕꯁꯤꯡꯕꯨ ꯉꯥꯡꯅꯔꯗꯤ ꯑꯗꯨꯝ ꯌꯥꯕꯅꯦ ꯑꯗꯨ ꯌꯥꯗꯕ ꯃꯤꯁꯤꯡꯗꯣ ꯑꯃꯨꯛ ꯉꯥꯡꯅꯔꯗꯤ ꯑꯦ ꯑꯗꯨꯝ ꯑꯗꯨꯝ ꯌꯥꯗ꯭ꯔꯦ ꯍꯥꯏꯇꯥꯔꯦ
ꯑꯣ ꯑꯥ
ꯑꯁ ꯆꯍꯤ ꯑꯃ ꯍꯦꯟꯈ꯭ꯔꯦ ꯑꯦ ꯉꯥꯡꯅꯗꯕ ꯑꯗꯨꯒꯤꯅꯦ
ꯂꯩꯏꯁ
ꯑꯩꯕꯨꯕꯥ
ꯍꯣꯏ ꯅꯪꯕꯣ ꯀꯔꯤꯒꯤ ꯌꯨꯝꯗ ꯃꯤ ꯍꯟꯗꯛ ꯌꯨꯝꯒꯤ ꯃꯤ ꯑꯃꯝꯇ ꯀꯪꯅꯗ꯭ꯔꯕꯅꯦ ꯅꯃꯥꯟꯅꯕꯤ ꯅꯃꯥꯟꯅꯕꯒ ꯑꯝꯇ
ꯑꯦ ꯑꯗꯨ ꯑꯣꯏꯔꯁꯨ ꯍꯥꯏꯕꯗꯤ ꯇꯣꯏꯅ ꯇꯣꯏꯅ ꯅ ꯉꯥꯡꯅꯕꯒ ꯇꫭꯛꯏ ꯅ ꯀꯩ ꯍꯥꯏꯁꯤꯔꯥ ꯃꯥꯟꯅꯗꯦꯗꯅ
ꯑꯥ ꯑꯥ ꯑ ꯃꯔꯛ ꯃꯔꯛꯇ ꯉꯥꯡꯉꯛꯄ ꯃꯇꯝ ꯑꯣꯔꯗꯤ ꯀꯃꯥꯏꯅ ꯇꯧꯅꯤ ꯑꯗꯨꯗꯤ
ꯑꯗꯨ ꯑꯣꯏꯔꯗꯤ ꯈꯪ꯭ꯔꯦ ꯑꯩꯁꯨ ꯃꯔꯛ ꯃꯔꯛꯇ ꯉꯥꯡꯉꯁꯨ ꯑꯗꯨ ꯌꯥꯕ ꯃꯇꯝꯁꯨ ꯂꯩꯔ ꯈꯪꯗꯦꯗ ꯑꯩ
ꯑꯣ ꯑꯗꯨ ꯅꯣꯏ ꯅꯣꯏꯔꯣꯟꯗꯗꯤ ꯀꯩꯅꯣ ꯍꯧꯕ꯭ꯔꯣ ꯂ ꯀꯨꯝꯊꯥꯏ ꯍꯧꯕ꯭ꯔꯣ
ꯀꯩ ꯀꯩꯕ
ꯂꯨꯈꯨꯝꯊꯥꯏ ꯂꯈꯨꯝꯊꯥꯏ ꯍꯧꯕ꯭ꯔꯥ ꯅꯣꯏꯔꯣꯝꯗ
ꯑꯩꯈꯣꯏꯔꯣꯝꯗ ꯂꯩꯇꯦ ꯑꯗꯨꯒꯨꯝꯕꯗꯣ ꯑꯩꯈꯣꯏ ꯔꯣꯝꯗ ꯅꯠꯇꯦ ꯑꯥ ꯃꯊꯛ ꯑꯦ ꯃꯊꯛ ꯍꯥꯏꯗꯣꯏꯔꯥ ꯑꯩꯈꯣꯏꯗꯒꯤ ꯆꯠꯂꯗꯤ ꯂꯩꯒꯅꯤ ꯑꯗꯨ ꯍꯣꯏ ꯑꯗꯨꯗꯣ ꯄꯥꯟꯝꯕꯤ ꯂꯩꯇꯦ ꯍꯥꯏꯕ ꯑꯩꯈꯣꯏꯗ ꯆꯥꯕꯕꯨꯗꯤ ꯐꯪꯉ ꯑꯗꯣ ꯑ ꯃꯣꯏ ꯂꯩꯕꯁꯤꯡꯗꯣ ꯀꯩ ꯍꯥꯏꯗꯣꯏꯅꯣ ꯑꯗꯨꯔꯣꯝꯗꯒꯤ ꯊꯥꯔꯛꯑꯗꯤ ꯑꯗꯨꯝ ꯆꯥ ꯐꯪꯉꯛꯑꯦ
ꯑꯗꯣ ꯃꯣꯏꯒꯤ ꯄꯥꯝꯕꯤꯗꯨꯣ ꯅꯣꯏꯔꯣꯝꯗ ꯊꯥꯕ ꯍꯧꯔꯣꯏꯗ꯭ꯔꯣ ꯍꯥꯏꯁꯦ
ꯑꯩꯅ ꯈꯟꯕꯗ ꯍꯧꯗꯧ ꯃꯥꯟꯗꯦ ꯅꯍꯥꯟꯃꯨꯛ ꯑꯃꯒꯤ ꯇꯕꯅꯤꯕꯒꯣ ꯇꯠ ꯌꯥꯕ꯭ꯔꯥ ꯌꯥꯗꯕ꯭ꯔꯅ ꯑꯗꯨ ꯊꯥꯕꯗꯨꯣ ꯍꯧꯗꯦ ꯍꯥꯏꯕ꯭ꯔꯥ ꯀꯩꯅꯣꯝꯃ ꯍꯥꯏꯕꯅꯦ ꯑꯩꯈꯣꯏꯔꯣꯝꯗꯁꯨ ꯁꯥꯕꯁꯦ ꯃꯣꯏꯔꯣꯝꯗꯅ ꯈꯔ ꯏꯪꯉꯦꯗꯅ ꯑꯅꯝꯕꯅ ꯏꯪꯕ ꯃꯇꯝ ꯑꯣꯏꯕꯅꯦꯕ ꯃꯣꯏꯒꯤꯗꯣ ꯑꯗꯣ ꯑꯩꯈꯣꯏꯒꯤꯗꯤ ꯑꯃꯨꯛ ꯁꯥꯏꯌꯦꯕ ꯑꯗꯨ ꯍꯧꯖꯤꯛ ꯀꯥꯂꯦꯟꯗꯗꯤ ꯈꯨꯠꯁꯥ ꯑꯃꯅꯦꯕ
ꯁꯥꯕꯁꯦ ꯃꯅꯤꯄꯨꯔꯒꯤ ꯈ꯭ꯋꯥꯏ ꯁꯥꯕ ꯂꯝꯗꯣꯏ ꯑꯗꯨ ꯃꯥꯜꯂꯦ
ꯑ ꯑꯣꯏꯔꯝꯗꯧ ꯃꯥꯜꯂꯦ
ꯁꯥꯕ ꯁꯥꯕ ꯄꯟꯗꯨꯁꯦ ꯈꯪꯉꯦꯕ ꯁꯥꯕꯁꯦ ꯁꯥꯕꯁꯦ
ꯑꯗꯨꯅꯦ
ꯈ꯭ꯋꯥꯏ ꯁꯥꯕ ꯂꯝꯗꯣ ꯈꯪꯉꯦꯕ ꯑꯩ ꯑꯗꯨꯗ ꯌꯥꯝ ꯁꯇꯤ ꯁꯥꯕꯅꯦ ꯑꯗꯨ ꯃꯐꯝꯗꯣ
ꯈꯪꯗꯦ ꯁꯤ ꯁꯤꯒꯤ ꯈꯨꯁꯥꯁꯦ ꯌꯥꯝ ꯁꯠ
ꯑꯗꯣ ꯑꯗꯨꯗꯥꯋꯥꯏꯗꯗꯤ ꯎ ꯋꯥ ꯐꯖꯅ ꯍꯧꯗꯕ꯭ꯔꯅꯦ
ꯍꯧꯕꯕꯨꯗꯤ ꯍꯧꯋꯦ ꯑꯗꯨ ꯀꯔꯤꯒꯤꯔꯥ ꯈꯪꯗꯦ ꯑꯩꯈꯣꯏꯒꯤꯗ ꯇꯨꯔꯦꯟ ꯃꯅꯥꯛꯇ ꯂꯩꯕꯒꯤꯔ ꯀꯔꯤꯅꯔꯥ ꯈꯪꯗꯦ ꯇꯨꯔꯦꯟ ꯃꯅꯥꯛꯇ ꯂꯩꯕꯁꯨ ꯁꯥꯒꯜꯂꯤ ꯍꯥꯏꯅ ꯑꯗꯨꯒꯤ ꯑꯣꯏꯔꯝꯒꯅꯤ
ꯁꯥꯒꯠꯂꯛꯑꯦ ꯑꯗꯣꯋꯤꯟꯇꯔ ꯍꯥꯏꯕ ꯃꯇꯝꯗ ꯅꯤꯡꯊꯝꯊꯥ ꯃꯇꯝꯗꯗꯤ ꯏꯪꯗꯤ ꯏꯪꯒꯅꯤꯅ ꯇꯨꯔꯦꯟ ꯃꯅꯥꯛꯇ ꯂꯩꯕꯗꯤꯀꯣ
ꯑ ꯑꯗꯨꯝ ꯗꯝꯅ ꯑꯃꯍꯧꯗꯣꯏꯕ ꯈꯪꯗꯦ ꯑꯗꯨꯒꯤ ꯅꯨꯡꯁ ꯑꯦ ꯀꯔꯤ ꯀꯥꯂꯦꯟꯗꯅ ꯈꯨꯠꯁꯥ ꯑꯃ ꯑꯗꯨꯒ ꯑꯗꯨ ꯃꯇꯝꯗꯅ ꯑꯃꯨꯛ ꯏꯪꯈꯤꯗꯣꯏꯕ ꯕꯦꯔꯅꯤ ꯃꯆꯤꯡ ꯑꯩꯈꯣꯏꯒꯨꯝꯅ ꯃꯆꯤ ꯂꯩꯖꯥꯠꯅꯦꯍꯦ ꯃꯣꯏ ꯃꯣꯏꯁꯤꯁꯨ
ꯑꯁ ꯃꯆꯤ ꯃꯆꯤ ꯌꯥ ꯍꯣꯏ ꯃꯁꯤꯡ ꯌꯥꯝ ꯀ ꯀꯟꯕ ꯑꯣꯏꯔꯝꯃꯦꯗꯅ
ꯑꯥ ꯑꯗꯨꯏ ꯑꯣꯏꯔꯝꯅꯤ ꯑꯩ ꯃꯥꯟꯕ ꯑꯣꯏꯔꯝꯅꯤ ꯁꯤꯁꯦ
ꯑꯁꯦꯡꯅꯦ ꯍꯥꯏꯔꯒ ꯅꯣꯛꯄꯁꯨ ꯁꯥꯔꯦ
ꯃꯥꯅꯦ ꯃꯥꯅꯦ ꯃꯥꯅꯦ ꯆꯨꯝꯃꯦ ꯆꯨꯝꯃꯦ
ꯏꯪꯕ ꯑꯣꯏꯕ꯭ꯔꯣ ꯌꯥꯝ ꯁꯥꯕ꯭ꯔꯣ ꯑꯗꯨꯝ ꯀꯃꯥꯏꯅ ꯇꯧꯒꯦ ꯅꯣꯏꯒꯤꯅ
ꯅꯣꯔꯃꯦꯦꯜ ꯑꯗꯨꯝ ꯆꯥꯡꯗꯥ ꯂꯩ ꯏꯪꯁꯨ ꯏꯪꯗꯦ ꯁꯥꯁꯨ ꯁꯥꯗꯦ ꯌꯥꯝ ꯀꯣ ꯁꯥꯔꯒꯗꯤ ꯌꯥꯝ ꯁꯥꯔꯛꯀꯗꯕ ꯑꯗꯨ ꯍꯧꯖꯤꯛꯇꯤꯥꯡ ꯍꯧꯖꯤꯛꯇꯤꯗꯤ ꯌꯥꯔꯤꯕꯀꯣ
ꯑꯣ ꯑꯩꯈꯣꯏꯗꯁꯨ ꯍꯧꯖꯤꯛꯀꯤꯗꯤ ꯑꯗꯨꯝ ꯌꯥꯔꯦꯗ ꯅꯣꯡ ꯆꯨꯕꯅꯤꯅ ꯅꯨꯡꯁꯥ ꯌꯥꯝ ꯊꯣꯛꯣꯔꯛꯇꯕꯅꯤꯅꯀꯣ ꯍꯧꯖꯤꯛꯀꯤꯗꯤ ꯌꯥꯗꯦ
ꯍꯣꯏ ꯉꯁꯥꯏꯁꯨ ꯉꯁꯥꯏꯁꯨ ꯅꯣꯡ ꯆꯨꯏꯑꯕ ꯑꯗꯨꯅ ꯅꯨꯡꯁꯥꯁꯨ ꯀꯌꯥ ꯄꯥꯛꯊꯣꯛꯇꯦꯕ
ꯊꯣꯛꯑꯒ ꯑꯃꯨꯛ ꯑꯁ ꯅꯨꯡꯁꯥꯁꯦ ꯀꯟꯃꯜꯂꯦ ꯑꯃꯨꯛ ꯍꯥꯏꯒꯅꯤ ꯅꯣꯡ ꯑꯃꯨꯛ ꯆꯨꯔꯒ ꯑꯁ ꯅꯨꯡꯁꯥ ꯊꯣꯛꯂꯛꯇꯦ ꯈꯪꯗꯦꯗ ꯃꯤꯏꯕ ꯍꯥꯏꯕꯁꯤꯗꯤ ꯌꯥꯝꯅ ꯀꯩ ꯍꯥꯏꯗꯣꯏꯅꯣ ꯈꯪꯗ꯭ꯔꯦ ꯑꯩꯉꯣꯟꯗꯒꯤ ꯆꯤꯡꯅꯤ ꯑ
ꯆꯨꯝꯃꯦꯕ ꯁꯤꯅꯅꯦ ꯏꯁꯣꯔꯅ ꯍꯥꯏꯁꯦ ꯃꯤꯑꯣꯏꯕꯕꯁꯤꯦ ꯋꯥ ꯌꯥꯝꯃꯨꯀꯣ ꯀꯩꯅꯣ
ꯅꯪꯁꯨ ꯉꯥꯡꯉꯝꯃꯅꯤ ꯁꯨꯃꯥꯏꯅ ꯑꯗꯨꯃꯥꯏꯅ ꯑꯩꯅ ꯉꯥꯡꯕꯒꯤꯁꯦ
ꯅꯣꯏ ꯅꯪ ꯉꯥꯡꯉꯤꯕ ꯃꯑꯣꯡ ꯑꯗꯨꯃꯅ ꯉꯥꯡꯉꯦꯕ ꯑꯗꯨꯅ ꯏꯁꯣꯔꯅ ꯍꯥꯏꯁꯦ ꯃꯤꯑꯣꯏꯕꯁꯦ ꯑꯄꯦꯟꯕ ꯅꯥꯏꯗꯦꯔ ꯆꯨꯝꯃꯦꯕ
ꯑꯥ ꯆꯨꯝꯃꯦ ꯆꯨꯝꯃꯦ
ꯆꯨꯝꯗ꯭ꯔꯥ ꯁꯝꯅ ꯍꯥꯏꯕꯅꯦꯕꯏ ꯃꯤꯑꯣꯏꯕꯕꯁꯤꯦ ꯄꯦꯟꯍꯦꯟꯕ ꯅꯥꯏꯗꯦꯀꯣ ꯑꯃꯃ ꯑꯃꯃꯨꯛ ꯇꯧꯔꯁꯨ ꯑꯃꯃꯨꯛ ꯇꯧꯍꯟꯅꯤꯡꯉꯤ ꯁꯤ ꯇꯧꯔꯁꯨ ꯁꯤ ꯇꯧꯍꯟꯅꯤꯡꯉꯦ ꯍꯥꯏꯗꯣ ꯄꯦꯟꯕ ꯅꯥꯏꯗꯕ ꯃꯤꯑꯣꯏꯕꯅꯤ ꯍꯥꯏꯗꯣ ꯁꯨꯝ ꯃꯆꯥꯥꯅꯤ ꯑꯗꯣ ꯅꯣꯏꯔꯣꯝꯗꯗꯤ ꯀꯩꯅꯣꯗꯨꯗꯤ ꯈ꯭ꯔꯤꯁꯃꯥꯁ ꯃꯇꯝꯗꯨꯗꯤ ꯐꯟ ꯆꯥꯔꯝꯃꯅꯤꯅ
ꯑ ꯑꯗꯨꯝ ꯅꯨꯡꯉꯥꯏ ꯍꯥꯏꯇꯥꯔꯦ ꯃꯤꯁꯨ ꯌꯥꯝ ꯌꯥꯝꯗꯕ ꯑꯗꯨꯝ ꯆꯞ ꯆꯥꯕ ꯀꯩ ꯍꯥꯏꯗꯣꯏꯅꯣ ꯌꯨꯝꯂꯥꯛꯇꯨꯁꯨ ꯌꯥꯝꯗꯕꯀꯣ ꯑꯗꯨꯒꯤ ꯅꯤꯐꯨ ꯑꯣꯏ ꯀꯩꯌꯥ ꯍꯥꯏꯗꯨ ꯅꯤꯐꯨ ꯅꯠꯇꯦ ꯌꯥꯡꯈꯩ ꯍꯨꯝꯐꯨ ꯍꯥꯏꯗꯣꯏ ꯃꯥꯜꯂꯦ ꯌꯥꯡꯈꯩ ꯍꯨꯝꯐꯨ ꯑꯗꯨꯋꯥꯏ ꯆꯥꯡ ꯑꯣꯏꯌꯦꯦꯕ ꯑꯩꯈꯣꯏꯒꯤꯗꯣ ꯑꯗꯨꯒꯤ
ꯑꯗꯨ ꯈꯨꯟ ꯈꯨꯂꯥꯛꯄ ꯂꯩꯔꯤꯕ꯭ꯔꯥ
ꯂꯩꯌꯦ ꯂꯩꯌꯦ ꯑꯗꯨꯒꯨꯝꯕꯗꯤ ꯂꯣꯏ ꯂꯩꯌꯦ ꯍꯣꯏ ꯍꯥꯏꯗꯤ ꯑꯩꯈꯣꯏꯒꯤꯗꯣ ꯎꯝ ꯑꯩꯈꯣꯏꯒꯤ ꯈꯨꯟ ꯑꯩꯈꯣꯏꯒꯤ ꯈꯨꯟꯗꯣ ꯁꯨꯃꯥꯏꯅ ꯇꯧꯋꯦꯕꯀꯣ ꯌꯥꯝꯅ ꯆꯥꯎꯏ ꯍꯥꯏꯗꯣꯏꯔꯥ ꯀꯩ ꯍꯥꯏꯗꯣꯏꯅꯣ ꯈꯪꯗꯦ ꯂꯩꯀꯥꯏ ꯂꯩꯀꯥꯏ ꯑꯗꯨꯝ ꯈꯥꯏꯗꯣꯛꯄꯗꯣ ꯑꯗꯨꯃꯥꯏꯅ ꯇꯧꯕ ꯑꯗꯨꯒꯤ ꯑꯩꯈꯣꯏꯒꯤ ꯂꯩꯀꯥꯏꯁꯤꯅ ꯃꯤ ꯑꯦ ꯌꯨꯝꯂꯛ ꯍꯨꯝꯐꯨ ꯑꯗꯨꯋꯥꯏ ꯆꯥꯡ ꯑꯗꯣ ꯑꯣ ꯌꯥꯡꯈꯩ ꯍꯨꯝꯐꯨ ꯍꯥꯏꯗꯣꯏꯔꯥ ꯈꯪꯅꯤ ꯌꯥꯡꯈꯩ ꯈꯔ ꯍꯦꯜꯂꯝꯕꯅꯤ ꯑꯃꯨꯛꯀꯤ ꯆꯥꯡ ꯂꯩꯕ ꯑꯗꯨꯒꯤ ꯏꯁꯁ ꯌꯥꯝꯕꯈ꯭ꯔꯣ ꯑꯗꯨꯕꯨ ꯃꯤ ꯑꯇꯩꯁꯤꯡꯗꯤ ꯑꯁ ꯑꯇꯣꯞꯄ ꯈꯨꯟꯗꯤ ꯑꯇꯣꯞꯄ ꯈꯨꯟꯗꯤ ꯀꯔꯤ ꯆꯥꯝꯃꯒꯨꯝꯕ ꯌꯧꯔꯝꯃꯅꯤ ꯑꯩꯈꯣꯏꯒꯤꯅ ꯆꯥꯡ ꯑꯃꯗ ꯂꯩꯕ
ꯑꯗꯨꯅꯦ ꯌꯨꯝ ꯈꯨꯟ ꯌꯥꯝꯗꯗꯤ ꯅꯣꯏꯒꯤꯁꯨ ꯌꯨꯝꯗꯣ ꯈꯔ ꯌꯥꯝ ꯂꯩꯍꯧꯕ ꯌꯥꯔꯦꯅ
ꯎꯝ ꯑꯗꯨ ꯑ ꯑꯩꯒꯤ ꯑꯣꯏꯅꯗꯤ ꯑꯁꯤ ꯌꯥꯡꯈꯩ ꯌꯨꯝꯂꯛ ꯌꯥꯡꯈꯩꯃꯨꯛꯀꯤ ꯆꯥꯡꯁꯦ ꯌꯥꯝ ꯆꯞ ꯆꯥꯔꯦꯗꯤ ꯑꯩꯒꯤꯗꯤ ꯃꯤ ꯌꯥꯝꯃꯒ ꯅꯨꯡꯉꯥꯏꯇꯕꯅꯦꯕ ꯈꯨꯟꯁꯦ ꯋꯥ ꯌꯥꯝ ꯃꯤ ꯌꯥꯝꯃꯦ ꯋꯥ ꯌꯥꯝꯃꯦ ꯍꯥꯏꯕꯗꯣ ꯑꯗꯨꯒꯤ
ꯆꯨꯝꯃꯦ ꯆꯨꯝꯃꯦ ꯌꯥꯝ ꯍꯩꯔꯦꯍꯦ ꯌꯥꯝ ꯍꯩꯔꯦꯍꯦ
ꯑꯦ ꯁꯨꯝ ꯑꯩꯉꯣꯟꯗ ꯈꯪꯕꯗꯣ ꯍꯥꯏꯕ ꯋꯥꯅꯤꯍꯦ ꯑꯗꯨꯗꯣ ꯑꯇꯣꯞꯄꯒ ꯄꯨꯜꯂꯒꯗꯤ ꯑꯗꯨꯅꯦ ꯑꯆꯨꯝꯕ ꯉꯥꯡꯉꯤꯅꯦ ꯀꯩꯅꯣ ꯅꯪꯕ
ꯑꯆꯨꯝ ꯑꯆꯨꯝꯕꯗꯥ ꯉꯥꯡꯊꯔꯛꯄꯁꯤꯗꯅꯤꯅꯦ
ꯑꯣ ꯉꯥꯛꯏꯔꯣ
ꯗꯥꯏꯔꯦꯛ ꯗꯥꯏꯔꯦꯛ ꯗꯥꯏꯔꯦꯛ ꯗꯥꯏꯔꯦꯛ ꯂꯥꯛꯄꯁꯤꯗꯥ ꯃꯉꯣꯟꯗꯥ ꯑꯆꯨꯝꯕꯗꯥ ꯍꯦꯛꯇꯥ ꯍꯥꯏꯖꯂꯦꯅ ꯉꯥꯛꯍꯜꯂꯦ ꯍꯥꯏꯕꯅꯤꯗꯥ
ꯎꯝ
ꯃꯤꯅ ꯑꯇꯣꯞꯄ ꯑꯣꯏꯗꯤꯀꯣ ꯁꯨꯃꯥꯏꯅ ꯉꯥꯡ ꯉꯥꯡꯕ ꯍꯩꯔꯣꯏꯕ ꯍꯥꯏꯗꯤ ꯖꯛ ꯖꯛ ꯖꯛ ꯗꯥꯏꯔꯛ ꯗꯥꯏꯔꯛ ꯑꯆꯨꯝꯕꯗꯥ ꯍꯥꯏꯊꯔꯛꯄꯅꯦꯕ
ꯍꯣꯏꯅꯦ ꯑꯩꯗꯤ ꯑꯗꯨꯒꯨꯝꯕꯥ ꯃꯤꯅꯦꯗꯥ ꯂꯥꯟ ꯂꯥꯜꯂꯁꯨ ꯑꯗꯨꯝ ꯍꯥꯏꯒꯅꯤꯗꯥ ꯂꯥꯟ ꯂꯥꯟꯕꯁꯨ ꯍꯥꯏꯔꯛꯀꯅꯤ ꯑꯆꯨꯝꯕꯁꯨ ꯍꯥꯏꯔꯛꯀꯥꯅꯤ
ꯂꯥꯟꯕꯁꯨ ꯍꯥꯏꯔꯛꯀꯥꯅꯤ ꯑꯆꯨꯝꯕꯁꯨ ꯍꯥꯏꯔꯛꯀꯥꯅꯤ
ꯀꯪꯂꯪꯉꯔꯨ ꯀꯪꯉꯨꯔ ꯉꯁꯤꯁꯦꯕꯣ ꯀꯪꯉꯥꯗꯤ ꯐꯅꯤ
ꯍꯩꯃꯥ ꯀꯩꯅꯣ ꯅꯣꯡ ꯅꯨꯡꯁꯥ ꯁꯥꯏ ꯍꯥꯏꯅꯦ